ꯍꯜꯂꯣ ꯇꯥꯔꯕ
ꯇꯥꯔꯦ ꯇꯥꯔꯦ ꯅꯪꯗꯤ ꯌꯥꯏꯅꯦ ꯅꯥꯕꯥ ꯇꯧꯔꯅꯤꯅ ꯑꯗꯨꯗ ꯑꯅꯤ ꯃꯥꯡꯈ꯭ꯔꯦ ꯉꯁꯤꯒꯤ ꯇꯥꯛꯁ
ꯚꯥꯢ ꯑꯗꯨꯅꯦ ꯁꯤ ꯌꯥꯔꯤꯖꯤꯗꯤ
ꯑꯣ ꯁꯣꯏꯕ ꯁꯣꯏꯕꯅꯤ ꯁꯣꯏꯕꯅꯤ ꯑꯩꯁꯦ ꯀꯩꯅꯣꯝ ꯑꯥ
ꯏꯇꯥꯎ ꯀꯩꯗꯧꯕꯤꯔꯤꯒꯦ
ꯑꯣ ꯑꯩꯗꯤ ꯀꯣꯟꯅ ꯕꯥꯞ ꯂꯥꯛꯏꯅꯤꯅꯦꯕꯣ ꯋꯥꯈꯟꯗ ꯋꯥꯈꯟꯗ ꯑꯥ ꯑꯥꯗꯔꯠꯇꯒꯤ ꯂꯩꯌꯣ ꯍꯥꯢꯇꯥꯔꯦ꯫ ꯍꯥꯏ ꯀꯥꯟꯗ ꯒ꯭ꯌꯥꯟꯂꯔ ꯈꯪꯉꯤꯕ ꯇꯨꯝꯃ ꯂꯩꯔꯤꯅꯦꯕ
ꯑꯣ ꯏꯇꯥꯎꯁꯦ ꯀꯩꯀꯩ ꯍꯣꯠꯅꯕꯤꯔꯤꯒꯦ ꯏꯇꯥꯎ
ꯑꯁ ꯑꯩꯖꯦ ꯈꯪꯗꯦꯕꯣ ꯏꯁꯥꯥꯖꯦ ꯈ꯭ꯔ ꯅꯨꯡꯉꯥꯢꯇꯦꯅ ꯄꯣꯊꯥ ꯂꯩ꯫ ꯍꯣꯠꯅꯕꯖꯦ ꯀꯩꯝ ꯍꯣꯠꯅꯕ ꯅꯠꯇꯦ ꯀꯩꯅꯣ ꯃꯇꯥꯝ ꯑ ꯈꯔ ꯋꯥꯛꯀꯤꯡ ꯈꯥ ꯆꯦꯟ ꯑꯃ ꯈꯥ ꯇꯧ꯫ ꯄꯤ ꯂꯂꯝꯈꯥꯏ ꯌꯦꯡ ꯐꯡꯈꯥꯏꯡ ꯄꯣꯏꯡꯈ ꯁꯥꯟꯅ ꯅꯠꯇ꯭ꯔꯣ ꯀꯩ ꯒꯩ ꯇꯧꯔꯤꯒꯦ ꯅꯪ꯫
ꯏꯇꯥꯎ ꯑꯩꯁꯦ ꯀꯣꯛ ꯃꯆꯤꯟꯖꯥꯛꯁꯦ ꯊꯣꯡꯇꯣꯛꯑꯕꯅꯤꯅꯦ
ꯎꯝ ꯀꯩꯀꯩ ꯍꯥꯞꯀꯦ ꯍꯥꯏꯁꯦ ꯊꯣꯡꯕꯗ
ꯑꯣꯛꯁꯦ ꯂꯥꯐꯨ ꯆꯥꯛ ꯑ ꯂꯐꯨ ꯂꯐꯨ ꯈꯔ ꯍꯥꯞꯆꯜꯂꯦ꯫ ꯑꯗꯗꯒꯤ ꯆꯥ ꯈꯔꯞ ꯍꯥꯞꯆꯜꯂꯦ ꯆꯦꯡ ꯆꯥꯛꯇꯣ ꯌꯥꯝꯗꯕꯅꯤꯅ ꯆꯦꯡ ꯈꯔ ꯍꯥꯞꯆꯤꯟꯈ꯭ꯔꯦ ꯏꯇꯥꯎ
ꯑꯥ ꯌꯥꯏꯗꯦ ꯑꯗꯣ ꯃꯣꯏ ꯆꯥꯕꯁꯨ ꯅꯣꯡꯃꯗ ꯀꯌꯥ ꯀꯌꯥ ꯄꯤꯖꯒꯦ
ꯥꯎ ꯅꯣꯡꯃꯗ ꯑꯅꯤꯔꯛꯇꯤ ꯍꯦꯟꯅ ꯄꯤꯖꯗꯦ ꯑꯩꯒꯤꯗꯤ
ꯍꯟ ꯌꯦꯔ ꯇꯥꯏ ꯌꯦꯦꯟꯗ
ꯑꯥ ꯑꯌꯨꯛꯇ ꯈꯔ ꯈꯔ ꯌꯥꯝꯅ ꯑꯗꯨꯝ
ꯑꯣ ꯃꯆꯤꯟꯖꯥꯛꯁꯦ ꯀꯩꯅꯣ ꯇꯧꯕ꯭ꯔꯥ ꯅꯪ ꯑꯃ ꯇꯣꯡꯉꯥꯟꯗ ꯑꯣꯛꯀꯤ ꯃꯆꯖꯥꯛ ꯌꯥꯝ ꯂꯩ ꯍꯥꯏꯌꯦꯕꯀꯣ
ꯑ ꯑ ꯇ ꯑꯥ
ꯂꯩ ꯀ ꯌꯥ ꯄꯌꯣ
ꯑꯛꯇ ꯃꯆꯥꯗꯨꯅ ꯑꯗꯨꯝ ꯆꯅꯤꯄꯥꯟ ꯆꯃꯥꯄꯟ ꯁꯨꯃꯥꯢ ꯄꯤꯕ ꯑꯆꯧꯕꯗꯅ ꯑꯗꯨꯝ ꯂꯤꯁꯤꯡ ꯑ ꯃ ꯍꯥꯏꯥꯏꯗ
ꯑꯣ ꯑꯗꯨ ꯃꯣꯏ ꯕꯦꯛꯁꯦ ꯀꯌꯥꯝꯏ ꯑꯣꯏꯅ ꯄꯤꯖꯒꯦ ꯑꯗꯨꯝ ꯊꯒꯥꯏ ꯆꯠꯄ꯭ꯔꯥ ꯍꯞꯇꯥ ꯆꯠꯄ꯭ꯔꯥ ꯊꯥ ꯑꯃ ꯆꯠꯄ꯭ꯔ ꯄꯥ ꯑꯣ ꯀꯌꯥꯗꯪ ꯀꯌꯥ ꯄꯤꯖꯒꯦ
ꯑꯗꯨꯝ ꯀꯨꯏꯅ ꯆꯠꯂꯦ ꯃꯆꯤꯟꯖꯥꯛꯁꯦ ꯊꯥ ꯑꯃꯒꯨꯝꯕ ꯑꯅꯤꯒꯨꯝꯕ
ꯌꯥꯜꯂ ꯄꯤꯖꯕꯅꯤꯗ ꯑꯃ
ꯑꯥ
ꯅꯠꯇ꯭ꯔꯣ ꯑꯣ ꯌꯥꯏ ꯌꯥꯏ ꯑꯅꯤꯔꯛ ꯄꯤꯖꯔꯗꯤ ꯂꯣꯏꯕ ꯌꯥꯏ